ꯅꯣꯏ ꯇꯥꯏꯌꯦ
ꯎꯝ ꯀꯩꯗꯧꯔꯝꯕꯔꯣ
ꯂꯣꯏꯔꯒ ꯐꯝꯃꯤꯅꯦ
ꯕꯣꯜ ꯀꯅꯥ ꯀꯅꯥ ꯇꯥꯔꯤꯅ‌ꯣ ꯉꯁꯤꯕ‌ꯣ
ꯑꯥ ꯃꯦꯛꯁꯤꯀꯣꯒ ꯏꯪꯂꯦꯟ
ꯎꯝ ꯀꯅꯥꯅ ꯉꯝꯈ꯭ꯔꯦ
ꯏꯪꯂ‌ꯦꯟꯅꯅ ꯉꯝꯒꯔꯦ ꯏꯪꯂꯦꯟꯅ
ꯎꯝ
ꯑ
ꯑꯣ
ꯑ ꯆꯥꯊꯣꯛꯑꯕꯣ
ꯗꯥꯏꯗꯒꯤ ꯆꯥꯛ ꯊꯤꯜꯂꯛꯇ꯭ꯔꯤ ꯆꯥꯛ ꯄꯨꯔꯛꯇꯔꯤ
ꯅꯣ ꯆꯨꯗꯦ ꯅꯨꯁꯥ ꯁꯥꯗ‌ꯣꯔꯛꯀꯦ ꯇꯧꯔꯤ ꯀꯟꯅ
ꯑꯩꯈꯣꯏꯔ‌ꯣꯝꯗꯤ ꯅ‌ꯣꯡ ꯀꯟ ꯆꯨꯔꯤ ꯀꯟꯗꯤ ꯅꯠꯇꯦ ꯆꯨꯕ ꯍꯧꯔꯦ ꯍꯥꯏꯕ
ꯑꯣꯝꯆꯥꯛꯅꯕꯅ ꯌꯥꯗꯔ‌ꯦ ꯅꯨꯡꯁꯥ ꯁꯥꯕꯒꯤ
ꯍ
ꯔꯣꯡ ꯆꯨꯔꯁꯨ ꯇꯣꯝꯇ ꯂꯩꯌꯦꯗ ꯃꯄꯥꯟꯗ ꯊꯣꯂꯛ ꯐꯝꯃꯦ ꯑꯁ ꯃꯅꯨꯡꯗ ꯐꯝꯕꯗꯣ ꯑꯁ ꯋꯥꯃꯟꯕꯒꯤ ꯍꯥꯏꯔꯒ ꯃꯄꯥꯟꯗ ꯉꯥꯏꯍꯥꯛꯇꯪ ꯊꯣꯛꯒꯦ ꯍꯥꯏꯔꯒ ꯊꯝ
ꯉꯁꯤ ꯉꯁꯤꯗꯤ ꯆꯥꯁ ꯇꯧꯅꯤ ꯍꯥꯏꯔꯝꯗ꯭ꯔ‌ꯣ ꯅ‌ꯣꯏ
ꯑ ꯑ ꯑꯃꯗꯤ ꯆꯠꯈ꯭ꯔꯅꯤ ꯏꯅꯦ ꯏꯆꯦꯗꯨꯗꯤ ꯑꯗꯨ ꯆꯠꯈ꯭ꯔꯗꯤ ꯑꯩꯅ ꯑꯃꯨꯛꯉꯥꯟ ꯑꯩꯅ ꯑꯃꯨꯛ ꯇꯣꯉꯥꯟꯕ
ꯑ
ꯃꯥꯟꯅꯁꯦ
ꯉꯁꯤ ꯗꯤꯆꯥꯔꯖ ꯇꯧꯔꯔꯣꯏꯌꯦ ꯏꯆꯦ ꯅꯪ ꯅ ꯀꯩꯅ‌ꯣ
ꯍꯥꯥ
ꯏꯆꯦ ꯍꯥꯏ ꯅꯨꯕꯤꯗ
ꯑꯣ ꯑꯣ ꯃꯥ ꯆꯠꯂꯅꯤ
ꯑꯧ ꯃꯥꯗꯤ ꯗꯤꯆꯥꯔꯖ ꯇꯧꯔꯅꯤꯗꯤ ꯍꯥꯏꯐꯦꯠ ꯍꯥꯏꯔꯝꯕꯅꯦ ꯉꯁꯥꯏ
ꯑꯣ ꯃꯣꯏꯪꯀꯗꯣ
ꯑꯥ ꯃꯣꯏꯒꯤꯗꯤ ꯌꯥꯗ꯭ꯔꯦ ꯑꯩ ꯌꯨꯝꯗ ꯄꯨꯊꯔꯣ ꯑ ꯑꯩꯕꯨꯗꯤ ꯑꯩꯁꯨ ꯀꯨꯝꯈ꯭ꯔꯅꯤꯗ ꯍꯣꯔꯦꯟ ꯅꯨꯃꯤꯗꯥꯡ ꯋꯥꯏꯔꯝ
ꯑꯣ ꯌꯨꯝꯗ
ꯎꯝ ꯍꯣꯏ
ꯅ ꯄꯔꯀꯤꯡ ꯀꯥꯏ ꯋꯥꯕꯅꯦ
ꯖꯥ ꯀꯩꯅꯣꯗ ꯝꯕ ꯑꯣꯕꯔꯕ꯭ꯔꯤꯖ
ꯑꯣ ꯀꯩ ꯆ
ꯑꯁ ꯆꯂꯦꯁ ꯆꯦꯂꯦ ꯆꯥ ꯏ ꯔꯔꯤꯁꯥꯒꯃꯤ ꯄꯨꯆ
ꯏ ꯁꯣꯗꯤꯗ
ꯎꯝ ꯁꯤꯗꯒꯤ ꯑꯥꯏ ꯃꯤꯟ ꯑꯁꯤ ꯔꯤꯝꯁꯇꯒꯤ ꯊꯣꯛꯂꯛꯄꯗꯗꯤ ꯑꯩ ꯔꯤꯛꯁꯥ ꯆꯠꯂꯦ ꯑꯗꯨꯒ ꯕꯁ ꯇꯣꯡꯉꯟ ꯆꯠꯠꯇ ꯇꯧꯅꯤ
ꯅꯝꯐꯤꯁꯨ ꯌꯥꯝ ꯐꯩꯅꯦ ꯅꯣꯏꯔꯣꯛꯅꯗꯤ
ꯎꯝ
ꯉꯁꯥꯏꯗ ꯐꯔꯛꯑ ꯑꯃꯅꯤꯅꯤꯅꯦ
ꯎꯝ ꯑꯩ ꯐ꯭ꯂꯥꯏ ꯇꯧꯇ
ꯅ ꯀꯩ ꯇꯧꯅꯤꯗꯃ ꯀꯔꯤꯔꯣ ꯒꯨꯗ ꯃꯣꯔꯅꯤꯡ ꯉꯥꯏꯕꯔ ꯑꯣꯂꯥꯏꯟꯗꯤ ꯂꯩꯕ ꯊꯕꯛꯁꯤ ꯅ ꯑꯣꯏꯔꯕꯅꯤꯗ
ꯎꯝ ꯁꯤꯂꯝꯒ ꯀꯣꯗ ꯐꯥꯏꯗꯦ ꯃꯥ
ꯑꯣ ꯉꯔꯥꯟꯗꯣ ꯀꯣ ꯇꯧ ꯁꯨꯝ ꯌꯥ ꯌꯥꯗꯕ ꯑꯃꯛ ꯑꯃꯛꯇ ꯇꯧꯋꯦ ꯃꯥ ꯇꯧ ꯑꯃꯨꯛꯇ ꯅꯪꯒ ꯇꯧꯒꯦ ꯑꯗ ꯌꯥꯈꯤꯗ꯭ꯔꯕ ꯑꯗꯨꯗꯣ ꯅꯪ ꯀꯣꯜ ꯇꯧꯁꯦ ꯍꯥꯏꯅꯤ ꯇꯧꯒ ꯅꯪꯗꯣꯝꯒ ꯐꯣꯟ ꯇꯛꯈꯠꯇꯕ ꯉꯔꯥꯡ ꯅꯨꯡꯗꯥꯡꯗꯣ
ꯑ ꯃꯥꯒꯤ ꯀꯣꯜ ꯇꯧꯕ ꯌꯥꯗꯦꯅ ꯍꯥꯏꯔꯝꯕꯅꯦ ꯑꯩꯉꯣꯟꯗ
ꯑꯥ
ꯃꯤꯅ ꯇꯧꯔꯛꯄꯁꯨ ꯌꯥꯗꯦ ꯍꯥꯏꯕ꯭ꯔꯥ ꯃꯤꯅ ꯃꯥꯅ ꯇꯧꯕꯗꯨ ꯌꯥꯔꯝꯒꯅꯤ ꯃꯤꯅ ꯇꯧꯔꯛꯄ ꯌꯥꯗꯦ ꯍꯥꯏꯕ ꯃꯥꯜꯂ ꯃꯥꯅ ꯍꯥꯏꯕꯗꯤ
ꯎꯝ ꯏꯃꯥꯏꯗ ꯂꯣꯏ ꯑꯣꯏꯔꯝꯃꯅꯤꯅꯦ
ꯊꯝ ꯌꯥ ꯅꯪꯒꯤꯗꯤ ꯂꯣꯏꯗ꯭ꯔꯤꯌꯦ
ꯑ ꯂꯣꯏꯗ꯭ꯔꯤꯌꯦ ꯂꯩꯔꯤꯌꯦ
ꯑ ꯑ ꯑꯁ ꯑꯅꯥꯕ ꯁꯦꯕ ꯂꯥꯛꯑꯒ ꯅꯥꯔ ꯍꯟꯗꯧꯔ
ꯍꯛꯆꯥꯡ ꯀꯟꯗꯗꯤ ꯌꯥꯗꯕꯅꯦ ꯇꯕꯁꯨ ꯋꯥꯕꯅꯤ
ꯍꯣꯏ ꯑꯁ ꯅꯍꯥꯟꯗꯣ ꯃꯈꯥ ꯊꯥꯔꯒ ꯇꯨꯝꯃꯨ ꯃꯣꯏꯒꯤ ꯐꯦꯟ ꯃꯄꯥꯟꯗ ꯇꯨꯝꯕꯅꯦꯕ ꯁꯦꯟ ꯃꯈꯥꯗ ꯁꯥꯔꯅꯤ ꯍꯥꯏꯔꯒ ꯇꯨꯝꯃꯣꯛꯛꯇꯗꯤ ꯌꯥꯗ꯭ꯔꯦ ꯂꯣꯛ ꯂꯣꯛ ꯃꯇꯝ ꯀ ꯑꯣꯏꯔꯤꯕꯒ
ꯎ ꯅꯣꯡꯕ ꯆꯨꯁꯨ ꯕꯩꯔꯛꯑꯅꯤ ꯊꯕꯛꯁꯨ ꯁꯨꯕ ꯌꯥꯅꯤ
ꯍ ꯅꯣꯡꯆꯨꯔꯗꯤ ꯀꯩꯗꯧꯅꯤ ꯐꯃꯨꯡꯗ ꯀꯥꯔꯒ ꯐꯖꯕ ꯆꯠꯂ ꯆꯤꯡ ꯐꯣꯟꯅꯤ ꯂꯩꯕ ꯑꯗꯨ ꯑꯗꯨ ꯅꯥꯟ ꯀꯥꯏ ꯦꯁ
ꯅꯣꯡ ꯈꯔ ꯍꯥꯡꯔꯗꯅ ꯆꯠꯂꯅꯤ ꯊꯕꯛꯀꯤ ꯈꯨꯣꯏꯅ ꯂꯩꯔꯅꯤꯅꯕꯣ
ꯑ ꯀꯔꯤ ꯊꯕ ꯇꯁꯨ
ꯎꯝ ꯅꯣꯡꯅꯨꯡ ꯇꯃꯤꯅ
ꯑꯥ ꯑꯥ
ꯌꯒꯦ
ꯂꯧ ꯃꯇꯝꯅꯤꯅꯦ ꯍꯣꯏꯅꯦꯀꯣ ꯍ ꯍꯨꯟ ꯄ ꯑꯥ ꯂꯣꯏꯅꯗ꯭ꯔꯤꯗ ꯍꯧꯗ꯭ꯔꯤꯗ ꯄ
ꯑꯩꯁ ꯊꯦꯡꯉꯦꯦ ꯍꯥꯎꯕ ꯃꯤ ꯑꯇꯩ ꯂ ꯅꯥꯔꯛꯈ꯭ꯔꯕꯅꯤꯅꯦꯍꯦ
ꯎꯝ ꯅꯣꯏ ꯀꯅꯥ ꯂꯤꯡꯗꯔꯣ
ꯎꯝ
ꯀ ꯀꯥ ꯂꯩꯒ꯭ꯔꯥ
ꯀꯥꯡ ꯂꯩꯗꯤ ꯑꯩ ꯐꯤꯇꯤꯟꯥꯏꯅꯦ
ꯑꯥ ꯍꯗꯤꯦ ꯍꯎꯗ꯭ꯔꯔꯤꯗ ꯈꯔ ꯈꯔ ꯇꯦꯛ ꯇꯦꯛ ꯇꯦꯛ ꯍꯧꯔꯝꯈ꯭ꯔꯕꯅꯦ ꯌꯨꯝꯗ ꯅꯨꯄꯥ ꯂꯩꯇꯕꯈꯣꯏꯒꯤꯗꯣ ꯏꯃꯥꯒ ꯑꯩꯒ ꯏꯅꯥꯎꯅꯨꯄꯤ ꯈꯛꯇ ꯂꯩꯕ ꯏꯅꯥꯎꯅꯨꯄꯤꯁꯨ ꯑꯃꯨꯛ ꯉꯔꯥꯡ ꯉꯁꯤ ꯆꯠꯈ꯭ꯔꯅꯤ ꯑꯗꯨꯒ ꯑꯩ ꯉꯁꯤ ꯀꯨꯝꯗꯣꯏꯅꯦꯕ ꯏꯃꯥꯒꯕꯥꯅꯤꯈ ꯂꯩꯕꯒꯤ
ꯅ ꯀꯌꯥ ꯁꯨꯕꯅꯦ
ꯍꯥ
ꯅꯆꯤꯟꯅꯥꯎ ꯌꯥꯁꯄꯕꯣ ꯑꯍꯨꯝ
ꯎꯝ ꯑꯩꯒ ꯌꯥꯝ ꯃꯒ ꯌꯥꯝꯎ ꯃꯕꯤꯒ ꯀꯣꯏ
ꯌꯥꯝ ꯊꯅꯤ
ꯎꯝ
ꯃꯤ ꯌꯥ
ꯎꯝ ꯅꯣꯏ ꯇ ꯀꯦ ꯑꯣꯏꯕ꯭ꯔꯥ
ꯃꯥꯏ ꯇꯤꯟꯅꯤ ꯃꯉꯥꯅꯤ ꯑꯃꯗꯤꯗꯤ
ꯃꯉꯥ ꯀꯌꯥ ꯁꯨꯕ ꯅꯪꯅ
ꯀꯋꯥ ꯂꯥꯁ
ꯑꯁ ꯑꯇꯣꯝꯕꯅꯤꯅꯦ ꯑꯇꯣꯝꯕꯅꯇꯣꯝꯕ
ꯎꯝ
ꯇꯝꯕ ꯇꯣꯝꯕ
ꯑꯇꯣꯝꯕꯗꯤ ꯌꯥꯝ ꯅꯨꯡꯉꯥꯏ ꯍꯥꯏꯕꯅꯤ ꯅꯨꯡꯉꯥꯏꯇ꯭ꯔꯣ
ꯑꯗꯨꯗꯥꯏꯔꯤ ꯎꯝ
ꯃꯤꯅ ꯍꯥꯏꯅ ꯃꯤꯅ ꯍꯥꯏꯅꯗꯅ ꯑꯇꯣꯝꯕꯗꯤ ꯌꯥꯝ ꯅꯨꯡꯉꯥꯏꯕꯅꯦꯅ ꯑꯇꯣꯞꯄ ꯑꯇꯣꯗꯤ ꯊꯁꯦ ꯑꯗꯨꯗꯤ ꯀꯔꯝꯕꯅ ꯑꯗꯨꯗꯤ ꯀꯔꯝꯕꯅ ꯅꯨꯡꯉꯥꯏꯕꯖꯥꯠꯅꯣ ꯑꯍꯟꯅ ꯅꯨꯡꯉꯥꯏꯕ ꯖꯥꯠꯂꯥ ꯌꯥꯏꯕꯅ ꯅꯨꯡꯉꯥꯏꯕ ꯖꯥꯠꯂꯥ
ꯏꯏꯅ ꯅꯨꯡꯉꯥꯏꯔꯤꯅꯦ ꯃꯌꯥꯏꯒꯤꯁꯤꯅ
ꯈꯪꯗꯦ ꯑꯗꯨꯃꯥꯏꯅ ꯑꯃ ꯍꯥꯏ
ꯌꯥꯔꯤ ꯌꯥꯏ ꯃꯕꯨ ꯅꯨꯡꯉꯥꯏꯇꯕ ꯂꯩꯇꯦ
ꯑꯦꯠꯇ ꯏꯅꯤ
ꯄꯤꯗꯕꯒꯤ ꯄꯤꯗ
ꯀ ꯀꯩꯅꯣ ꯉꯅꯥꯇꯅ ꯀꯝ ꯅ
ꯎꯝ ꯑꯦꯟ ꯑꯄꯦꯟꯕ ꯍꯥꯏꯕꯁꯨ ꯍꯣꯏ ꯊꯕꯛ ꯃꯤꯁꯤꯗ ꯑꯄꯦꯟꯕ ꯍꯥꯏꯕꯗꯤ ꯁꯨꯡꯍꯥꯏ ꯂꯩꯇꯦ ꯂꯩꯇ꯭ꯔꯒꯁꯨ ꯄꯦꯟꯗꯕꯗꯣ ꯌꯥꯝꯃꯦ ꯍꯥꯏ ꯋꯥꯅꯤꯅ ꯑꯩꯈꯣꯏꯅꯃꯛꯁꯦ ꯑꯁ ꯌꯥꯏꯕꯅ ꯑ
ꯅꯪꯗꯤ ꯀꯩꯅ ꯂꯣꯏ ꯁꯟ ꯂꯩꯔꯕꯝꯅꯤ ꯅꯪꯗꯤ
ꯑꯥ ꯑꯗꯣ ꯑꯩꯇ꯭ꯔꯦ
ꯎꯝ ꯀ ꯀꯅꯤꯅꯦ
ꯑꯥ ꯇ ꯌꯦꯅꯤ ꯄꯥꯔꯦ
ꯑ ꯐꯩ ꯐꯩ
ꯋꯥꯏꯁꯒꯅꯤ
ꯃꯈꯥ ꯇꯟꯊꯗ꯭ꯔꯦ
ꯃꯈꯥ ꯇꯝꯊꯗ꯭ꯔꯦ ꯇꯝꯊꯒꯦ ꯇꯧꯔꯒ ꯇꯝꯗ꯭ꯔꯦ
ꯑꯣ
ꯔꯦꯖꯤꯁꯇ꯭ꯔꯦꯁꯟ ꯇꯧꯕꯗꯣ ꯅꯪꯍꯧꯗꯕ ꯑꯗꯒꯤ ꯑꯃꯨꯛ ꯍꯟꯗꯛ ꯊꯤ ꯇꯧꯒꯦ ꯇꯧꯕꯗꯁꯨ
ꯅꯣꯏꯔꯣꯝꯗ ꯀꯣꯂꯦꯖ ꯑꯃ ꯅꯔꯣꯝꯗ ꯀꯣꯂꯦꯖ ꯑꯃ ꯂꯩꯌꯦꯕ ꯅꯠꯇ꯭ꯔꯥ ꯠꯇ꯭ꯔꯣ
ꯎꯝ
ꯌꯥꯗ꯭ꯔꯦ ꯍꯥꯏ ꯅꯠꯇ꯭ꯔꯦ ꯑꯗꯨꯗꯣ
ꯑꯥ ꯌꯥꯗ꯭ꯔꯦ ꯑꯣꯏꯗꯛꯇꯔꯤ
ꯑ
ꯍꯧꯖꯤꯛꯇꯤ ꯀꯩꯅꯣꯅ ꯒꯚꯔꯃꯦꯟꯅ ꯐꯖꯅ ꯌꯦꯡꯁꯤꯟꯈ꯭ꯔꯕ ꯃꯥꯜꯂꯦ
ꯑ ꯍꯥꯟꯗꯤ ꯃꯤꯒꯤ ꯃꯈꯣꯏꯗ ꯑꯦꯝ ꯊꯥꯕ ꯅꯠꯇ꯭ꯔꯣ ꯑꯗꯨꯗ
ꯎꯝ ꯃꯍꯨꯠꯀꯨꯝꯕ ꯊꯥꯕ ꯈꯣꯠꯄ ꯑꯇꯩꯗꯁꯨ ꯊꯥꯕꯨꯗꯤ ꯊꯥꯏꯅ ꯑꯗꯨꯕꯨ ꯍꯣꯏ ꯁꯤꯅꯗꯤ ꯈꯔ ꯍꯦꯛ ꯀꯩꯅꯣ ꯇꯧꯅꯤ
ꯅꯤꯀ ꯆꯝꯕ꯭ꯔꯣꯝ
ꯑꯩꯁꯨ ꯍꯧꯖꯤꯛꯀꯤꯗꯨꯗ ꯇꯝꯃꯝꯕꯅꯦ ꯅꯪ ꯅ ꯍꯥꯏꯕꯗ ꯑꯗꯨꯗ ꯈꯣꯏ ꯑꯩꯈꯣꯏ ꯃꯇꯝꯗꯗꯤ ꯈꯔ ꯅꯨꯡꯉꯥꯏꯔꯛꯑꯦ ꯍꯧꯖꯤꯛꯇꯤ ꯃꯣꯏ ꯍꯧꯖꯤꯛꯇꯤ ꯃꯣꯏ ꯋꯥꯔꯝꯈ꯭ꯔꯅꯤ ꯑꯇꯩ ꯍꯧꯖꯤꯛ ꯏꯂꯚꯦꯟ ꯀꯥꯔꯛꯄ ꯈ ꯑꯗꯨꯒ ꯑꯩꯈꯣꯏ ꯃꯇꯝꯗꯨꯗꯤ ꯈꯔ ꯀꯩꯅꯣ ꯀꯣꯝꯊꯣꯛꯑꯦꯅ
ꯑꯥ
ꯑꯁ ꯀ꯭ꯂꯥꯁ ꯀꯩꯁꯨꯡꯁꯠ ꯆꯠꯇꯕꯤꯗ ꯑꯦꯛꯖꯥꯝ ꯊꯥꯕꯁꯨ ꯌꯥꯎꯔꯤ ꯄꯣꯠꯅꯤꯗ
ꯑ
ꯉꯥꯏꯅꯤꯍꯦ ꯚꯥꯏ
ꯎꯝ ꯂꯥꯛꯔꯝꯈ꯭ꯔꯕ꯭ꯔꯣꯅꯪ
ꯃꯌꯥꯝ ꯑꯃ ꯊꯥ ꯆꯠꯈꯤꯕ ꯑꯗꯨꯅ ꯑꯩꯈꯣꯏ ꯀꯖꯤꯟ ꯑꯃ ꯀꯣ
ꯌꯥꯝ ꯂꯥꯞꯅ ꯂꯛꯑꯦꯅꯦ ꯃꯗꯤ
ꯑꯥ ꯈꯪꯗꯦ ꯐ꯭ꯔꯦꯟ ꯁꯥꯔꯀꯜꯗꯒꯤ ꯑꯗꯨꯝ ꯇꯝꯈ꯭ꯔꯕꯅꯦ ꯃꯒꯤꯗꯣ ꯑꯩꯗꯣ ꯑꯃꯇꯪ ꯊꯥꯕꯒꯤꯀꯣ
ꯎꯝ
ꯕꯤꯁꯅꯨꯄꯨꯔ ꯆꯍꯤ ꯕꯤꯁꯅꯨꯄꯨꯔ ꯊꯥ
ꯑꯥ ꯍꯣꯏꯅꯦ ꯑꯗꯨꯅꯦ ꯌꯥꯝ
ꯕꯦꯔꯥꯅꯦ ꯁꯧꯁꯦ ꯀꯟꯕ ꯀꯟꯗꯕ ꯈꯪꯗꯦ
ꯑꯩ ꯍꯥ
ꯅꯨꯡꯁꯥꯃꯨꯛ ꯁꯥꯗꯣꯔꯛꯑꯦ ꯑꯁ ꯀꯣꯛ ꯆꯤꯛꯄꯗ ꯌꯥꯗ꯭ꯔꯦ
ꯍꯥꯝ ꯎꯝ ꯅꯨꯡꯁꯥ ꯁꯗ ꯁꯣꯗ
ꯎꯝ
ꯁꯥꯕꯗꯣ ꯈꯥꯡꯕ ꯉꯝꯗꯦꯕ
ꯑꯩꯒꯤ ꯂꯩꯔꯤꯗꯨꯗꯗꯤ ꯃꯇꯝꯒ ꯁꯪꯗꯕꯒꯤ
ꯑꯩꯁꯨ ꯁꯤ ꯍꯞꯇꯥ ꯉꯔꯥꯡꯗ ꯂꯣꯏꯒꯦꯅ ꯇꯧꯕꯅꯤꯡ ꯉꯔꯥꯡꯗ
ꯎꯝ
ꯅꯨꯡꯉꯥꯏ ꯑꯃꯒ
ꯄꯥꯕ ꯑꯗꯨ ꯑꯃꯨꯛ ꯃꯅꯨꯡꯗ ꯂꯩꯕꯅꯤꯅ ꯎꯝ ꯃꯅꯨꯡꯗ ꯂꯩꯕꯒꯤ ꯅꯨꯡꯉꯥꯏꯇꯕ ꯋꯥꯔꯤ ꯁꯥꯕ ꯃꯄꯥꯟ ꯊꯣꯛꯂ ꯊꯣꯛꯐꯝ
ꯅꯇꯣꯝꯗ ꯂꯩꯗꯔꯣ ꯍꯧꯖꯤꯛꯇꯤ
ꯍꯣꯏ ꯃꯄꯥꯟꯗ ꯏꯇꯣꯝꯗ ꯂꯩ
ꯅꯪꯒꯤꯥꯒ ꯇꯧꯕ ꯌꯥꯏ ꯂꯩꯕ
ꯁꯥꯥꯁꯒꯔꯒ ꯀ ꯁꯇꯔꯗꯦ ꯅꯨꯃꯤꯠ ꯎꯝ
ꯑꯣ
ꯀꯥꯂꯁ ꯂꯣꯏꯔꯒ ꯀꯔꯛꯄ
ꯅꯣꯏ ꯈꯨꯟꯗ ꯇ꯭ꯧꯕꯔꯣ
ꯍꯥꯥ ꯑꯩꯈꯣꯏ ꯈꯨꯟ ꯃꯅꯥꯛꯇ ꯇꯧꯋꯦ
ꯇꯥꯔꯕꯣ